ꯍꯜꯂꯣ
ꯇꯥꯕꯔ
ꯍꯣꯏ ꯇꯥꯏꯌꯦ ꯅꯪ ꯀꯔꯤ ꯇꯧꯔꯤ ꯅꯪꯗꯤ ꯑꯩ ꯆꯥꯛ ꯆꯥꯔꯤ
ꯑꯣ ꯀꯔꯤ ꯃꯊꯦꯡꯅꯣ
ꯑ ꯀꯣꯄꯤꯉꯛ ꯇꯥꯛꯑꯒ ꯑꯣ
ꯎꯝ ꯍꯥꯎꯕ꯭ꯔ
ꯑ ꯍꯥꯎꯋꯦ
ꯎꯝ ꯑꯩꯗꯤ ꯑꯗꯨꯝ ꯂꯩꯌꯦꯗ
ꯑꯣ ꯑꯗꯨꯗꯤ ꯅꯪ ꯀ꯭ꯂꯥꯁ ꯆꯠꯄ꯭ꯔꯥ
ꯑꯍꯥ ꯆꯥꯠꯇꯦ ꯉꯁꯤꯗꯤ
ꯑꯣ
ꯅꯪꯗꯤ
ꯑ ꯑꯩꯕꯨ ꯆꯠꯀꯦ ꯕ꯭ꯔꯦꯛ
ꯎꯝ
ꯄ꯭ꯔꯦꯛ ꯅꯦ
ꯅꯪꯗꯤ ꯍꯣꯁꯇꯦꯜꯗ ꯂꯩꯕ꯭ꯔꯥ
ꯑꯥꯎ ꯍꯣꯁꯇꯦꯜꯗ ꯂꯩꯌꯦ ꯅꯪꯇꯤ
ꯎꯝ ꯑꯩꯗꯤ ꯌꯨꯝꯗ ꯂꯩꯌꯦ
ꯑꯣ ꯅꯨꯡꯉꯥꯢꯍꯦ
ꯎꯝ ꯋꯥꯕ꯭ꯔꯥ ꯍꯣꯁꯇꯦꯜꯗ ꯂꯩꯕꯗꯣ
ꯋꯥꯔꯦ ꯑꯩꯁꯨ ꯌꯨꯝꯗ ꯆꯠꯅꯤꯡꯉꯦ
ꯎꯝ ꯅꯣꯏꯗꯤ ꯁꯨꯇꯤ ꯂꯩꯇ꯭ꯔꯦꯕ ꯍꯧꯖꯤꯛꯇꯤ
ꯍꯧꯖꯤꯛ ꯁꯨꯇꯤ ꯂꯩꯇ꯭ꯔꯦ
ꯎꯝ
ꯀꯅꯥꯒ ꯂꯩꯕꯅꯣ
ꯑꯥ ꯑꯩꯒꯤ ꯑꯩꯒꯤ ꯏꯃꯥꯟꯅꯕꯤ ꯑꯈꯣꯏ ꯂꯩꯌꯦ
ꯎꯝ ꯅꯣꯏꯗꯤ ꯃꯤ ꯀꯌꯥ ꯂꯩꯒꯦ
ꯑ
ꯅꯣꯏꯗꯤ ꯃꯤ ꯀꯌꯥ ꯂꯩꯒꯦ
ꯃꯤ ꯃꯔꯤ ꯂꯩꯌꯦ
ꯑꯝ
ꯑꯗꯨꯗꯤ ꯅꯪꯗꯤ ꯁꯨꯇꯤ ꯁꯨꯇꯤ ꯚ
ꯍꯣꯏꯌꯦ ꯑꯩꯈꯣꯏ ꯉꯁꯤ ꯁꯨꯇꯤ ꯂꯩꯌꯦ
ꯑꯣ ꯑꯗꯨꯗꯤ ꯅꯪ ꯅꯔꯥꯡ ꯀꯔꯤ ꯀꯔꯥ
ꯍꯥ
ꯉꯔꯥꯡ ꯀꯔꯤ ꯀꯔꯤ ꯇꯧꯌꯦ ꯅꯪ
ꯑꯩꯗꯤ ꯉꯔꯥꯡꯗꯣ ꯎ ꯆꯔꯆ ꯆꯠꯂꯒ ꯍꯜꯂꯛꯂꯒ ꯆꯥꯛ ꯆꯥꯔꯒ ꯑꯗꯨꯝ ꯏꯃꯥꯟꯅꯕꯤꯈꯣꯏꯒꯤ ꯌꯨꯝꯗ ꯂꯩꯌꯦ
ꯑꯣ ꯆꯒꯦ
ꯎꯝ
ꯅꯪꯗꯤꯦ
ꯑꯗꯤ ꯏ ꯑꯁꯨ ꯖꯥꯗ ꯆꯦ ꯆꯔꯆꯗ ꯆꯥꯇ ꯍꯥꯏꯥꯏꯗꯤ
ꯑꯗꯨ ꯅꯣꯏꯒꯤ ꯍꯣꯁꯇꯦꯜ ꯔꯨꯝꯗꯣꯀꯣ ꯄꯤꯛꯄ꯭ꯔꯥ ꯆꯥꯎꯕ꯭ꯔꯥ
ꯑꯣ ꯆꯥꯎꯋꯦ ꯑꯩꯈꯣꯏꯗꯤ ꯆꯥꯎꯋꯦ ꯆꯥꯎꯋꯦ ꯇꯥꯕ꯭ꯔꯣ ꯍꯦꯜꯂꯣ
ꯅꯣꯏꯗꯤ ꯆꯥꯛ ꯆꯥꯕꯗꯣ ꯊꯦꯡꯉꯦꯅ
ꯍꯥꯥ
ꯅꯣꯢꯒꯤ ꯆꯥꯛ ꯆꯥꯕꯗꯨ ꯊꯦꯡꯉꯦ ꯍꯥꯏꯕ
ꯑꯝ
ꯅꯣꯏꯗꯤ ꯀꯔꯤꯒꯤ ꯆꯥ ꯆꯥꯕ꯭ꯔꯥ
ꯑꯥ ꯕꯔꯦꯛ ꯆꯥꯛ ꯆꯥꯢꯌꯦ ꯑ ꯑꯩꯈꯣꯏ ꯑꯩꯈꯣꯏꯗ ꯑ ꯃꯣꯔꯅꯤꯦꯟ ꯗ ꯆꯥꯛ ꯆꯗꯦ ꯃꯟꯗꯤꯒꯤ ꯆꯥꯛꯒꯤ ꯍꯧꯖꯤꯛ ꯆꯥ ꯆꯋꯦ
ꯂ ꯇꯥꯕ꯭ꯔꯥ
ꯑ ꯇꯋꯦ ꯑꯩꯈꯣꯏꯗꯤ ꯍꯣꯁꯗ ꯑ ꯂꯥꯟꯆ ꯄ ꯄꯁꯥꯗꯤ ꯌꯥꯎ ꯅꯂ ꯈꯣꯏꯔꯦ ꯑꯗꯨ ꯑꯗꯨ ꯜ ꯂꯅꯁꯨꯇꯤꯗ
ꯇꯥꯕ꯭ꯔꯥ
ꯑ ꯇꯧꯦ ꯁꯦ
ꯅꯪꯒꯤ ꯇꯥꯕ꯭ꯔꯥ
ꯑꯪ ꯑ ꯇꯧꯋꯦ ꯇꯧꯋꯦ ꯑꯗꯨꯗꯤ ꯍꯧ ꯎꯆꯠ ꯀꯔꯤꯒꯤ ꯁ ꯑꯂ
ꯑ
ꯇꯄ꯭ꯔꯣ ꯍꯖꯤꯤ ꯀꯔꯤ ꯆꯥꯡꯅꯣ ꯀꯔꯤꯍꯤ ꯆꯥꯡꯅꯣ ꯑꯣ ꯐꯁ ꯎꯥ ꯎꯥ ꯍꯥꯥꯎꯄꯅꯤ ꯍꯥꯥꯎꯄꯅꯤ ꯍ
ꯍꯋꯦ
ꯑꯣ ꯐꯁꯪꯇꯥꯗꯦ ꯀꯥꯏ ꯀ ꯑ ꯅꯕ ꯅꯪ ꯕꯣꯒꯤꯕ꯭ꯔꯥ ꯑꯣ ꯑꯁꯁꯨꯏꯒꯦ ꯎꯝ ꯍꯥꯏꯗꯤ ꯑꯔꯖꯦꯟꯁꯤꯅ ꯁꯄꯣꯔ ꯇꯧꯒꯦ ꯆꯄꯣꯔ ꯇ ꯎꯝ ꯑꯗꯨ ꯅꯪ ꯂꯃꯤ ꯑꯃ ꯈꯕ꯭ꯔꯥ ꯑꯣ ꯑꯣ ꯉꯁꯤꯗꯤ ꯃꯥꯒꯤ ꯕꯥꯔꯗꯦ ꯅꯠꯇ꯭ꯔꯣ ꯑ ꯑꯗꯨꯅꯤ ꯑꯗꯗꯤꯅꯒꯤ ꯐꯦꯃꯤꯂꯤ ꯃꯦꯝꯕꯔꯁ ꯃꯤ ꯆꯃꯥꯏꯦ ꯑꯣ ꯂꯅ ꯐꯨꯕ ꯃꯇꯝꯗ ꯍꯣꯡꯕꯅꯗ ꯑꯣ ꯇꯥꯕ꯭ꯔꯣ ꯍꯥꯏꯗꯤ ꯃꯦꯝ ꯏꯃꯥꯟꯅ ꯂꯥꯏꯑꯦ ꯅꯨꯄꯤ ꯑꯅꯤ ꯑꯗꯨꯗꯤ ꯅꯪ ꯀ꯭ꯂꯥꯁ ꯀꯌꯥ ꯀꯥꯎꯏꯦ ꯑ ꯍꯣ ꯑꯩꯗꯤꯦꯝ ꯑꯩꯒꯤ ꯕꯤ ꯑꯦ ꯐꯣꯔꯠ ꯁꯤꯦꯃꯤꯁꯇꯔ ꯀꯧꯏ ꯑꯗꯨꯗꯤ ꯅꯨꯡꯉꯥꯏꯕ꯭ꯔꯥ ꯑꯗꯨꯗꯤ ꯅꯪꯒꯤ ꯁ꯭ꯀꯨꯜꯗꯤ ꯃꯤ ꯀꯌꯥ ꯂꯌꯦ ꯑꯄꯤꯣꯏꯒꯤ ꯃ ꯇ꯭ꯋꯦꯟꯇꯤ ꯐꯥꯏꯕ ꯂꯏ ꯔꯦ ꯅꯠꯇꯦ ꯑꯩꯈꯣꯏ ꯆꯦꯛ ꯆ ꯂꯩꯇꯦ ꯑꯩꯈꯣꯏꯒꯤ ꯑꯥ ꯇ꯭ꯔꯔꯤꯦꯟ ꯇꯅꯥꯝ ꯇꯅꯥꯝ ꯂ ꯑ ꯑꯥꯁ ꯑꯁꯥꯕꯕꯁꯤ ꯑꯥ ꯍꯣꯏ ꯍꯣꯏ ꯑꯣ ꯅꯠ ꯁꯟꯗꯦꯔ ꯑꯣ ꯑꯣ ꯆꯂꯁꯦ ꯆꯂꯁꯦ ꯄꯁꯨꯨꯁꯅꯤ